ꯇꯧꯔꯛꯏ
ꯃꯥꯅꯦ ꯅꯥꯔꯦ ꯈꯣꯟꯒꯁꯦ ꯈꯔ ꯍꯣꯡꯏꯁꯦ ꯎꯗ꯭ꯔꯥ꯫
ꯎꯝ ꯀꯔꯤ ꯇꯧꯕꯗ ꯅꯥꯔꯤꯅꯣ꯫
ꯈꯔ ꯉꯥꯎꯁꯤꯟꯅꯕ ꯃꯄꯥꯟ ꯊꯣꯛꯄꯒꯤ꯫
ꯎꯝ ꯅꯣꯡ ꯃꯔꯛꯇꯒ ꯁꯥꯟꯅꯔꯨꯏꯔꯥꯕ꯫
ꯎ ꯍꯦꯔꯣꯏꯟ ꯁꯥꯔꯨꯕ ꯑꯗꯨꯒꯤ꯫
ꯎ ꯇꯧꯅꯤꯌꯦ ꯍꯤꯗꯥꯛꯀ ꯆꯥꯗ꯭ꯔꯣ꯫
ꯍꯤꯟꯗꯥꯛ ꯆꯥꯗꯦ ꯅꯦꯆ꯭ꯔꯦꯜ ꯔꯦꯃꯤꯗꯤ ꯑꯣꯏꯅ ꯇꯧꯔꯦ꯫
ꯎ ꯅꯦꯆ꯭ꯔꯦꯜ ꯔꯦꯃꯤꯗꯤ ꯀꯃꯥꯏ ꯀꯩꯀꯩ ꯇꯧꯏꯕ ꯏꯁꯤꯡ ꯑꯁꯥꯕ ꯊꯛꯑꯦ꯫
ꯎꯝ ꯑꯗꯨ ꯃꯊꯛ ꯈ꯭ꯔꯦ ꯒ꯭ꯔꯤꯟ ꯇꯤ ꯊꯛꯑꯦ ꯗꯒꯤ ꯆꯥꯗ ꯖꯤꯟꯖꯔ ꯌꯥꯝ ꯍꯥꯞꯄ ꯑꯃꯁꯨ ꯊꯛꯈ꯭ꯔꯦ꯫
ꯎꯝ꯫
ꯑꯗꯨꯒ ꯀꯩꯅꯣꯃ ꯇꯨꯜꯁꯤꯒꯤ ꯅꯦꯆꯨꯔꯦꯜ ꯔꯦꯃꯤꯗꯤ ꯑꯦꯒ ꯀꯔꯤ
ꯇꯨꯜꯁꯤꯒꯤ ꯇꫭꯠ ꯑ ꯀꯩꯅꯣ ꯑꯃ ꯂꯩꯕꯗꯣ ꯃꯥꯒꯤ ꯑꯦꯛꯁꯇ꯭ꯔꯦꯛ ꯑꯃ ꯂꯩꯕꯗꯣ ꯈꯪꯕ꯭ꯔꯥ꯫
ꯑꯥ ꯑꯥ꯫
ꯑꯗꯨꯒ ꯏꯁꯤꯡꯗ ꯊꯤꯠꯂꯒ ꯊꯛꯄꯗꯣ꯫ ꯑꯗꯨꯃ ꯊꯛꯈ꯭ꯔꯦ꯫
ꯥꯅꯥꯕ꯭ꯔꫭꯗꯣ꯫
ꯎꯝ ꯍꯥꯏꯅꯩꯌꯦ ꯑꯗꯨꯝ꯫
ꯑꯩꯗꯤ ꯍꯩꯅꯗꯦ ꯍꯥꯎꯇꯦ꯫
ꯃꯅꯝꯗꯤ ꯀꯜꯂꯦ ꯑꯗꯨ ꯅꯥꯇꯣꯟ ꯎ ꯈꯨꯝꯖꯤꯜꯂꯒ ꯊꯛꯑꯦ
ꯑꯗꯨꯗ ꯅꯪꯗꯤ ꯅꯅꯥꯥꯗꯣꯛ ꯐꯨꯟ ꯃꯅꯤꯡ ꯀꯩꯝ ꯇꯧꯔꯝꯃꯔꯣꯏ
ꯐꯨꯟꯗ꯭ꯔꯦ ꯍꯧꯖꯤꯛꯇꯤ ꯐꯈ꯭ꯔꯦ ꯍꯤꯗꯥꯛꯁꯠ ꯆꯥꯥꯁꯟꯕꯗꯣ ꯇꯜꯂꯦꯅ ꯆꯥꯗꯕ
ꯐꯩꯌꯦ ꯑꯗꯨꯁꯨ ꯌꯥꯝ ꯀꯟꯅ ꯀꯩꯅꯣ ꯇꯧꯕ ꯅꯠꯇ꯭ꯔꯗꯤꯀꯣ
ꯑ ꯑꯗꯨ ꯔꯤꯌꯦꯛꯁꯟꯗꯤ ꯂꯥꯛꯏꯅꯦꯕ ꯐꯥꯔꯁꯇꯗꯤ
ꯃꯥꯅꯤꯦ ꯑꯩꯈꯣꯏꯅ ꯑꯃꯨꯛ ꯍꯤꯗꯥꯛꯀꯤ ꯃꯤꯅꯤ
ꯎꯝ ꯍꯤꯗꯥꯛ ꯌꯥꯝ ꯊꯛꯄꯁꯤꯁꯨ ꯀꯣ
ꯍ ꯃꯥ ꯀꯤꯠꯅꯤꯒꯁꯦ ꯅꯨꯡꯉꯥꯏꯗꯣꯏꯅꯦꯃꯤ ꯕꯔꯥ ꯕꯔ ꯕꯂꯞ ꯄꯂꯞ ꯅꯣꯏ
ꯃꯥꯅꯦ
ꯁꯥꯡꯗꯣꯔꯛꯄꯗ
ꯑꯗꯨ ꯄꯁꯠ ꯀ ꯆꯥꯏꯒꯦ
ꯑꯦ ꯃꯥꯏ ꯀꯤꯅꯤꯒꯤꯁꯦ ꯊꯥꯡꯗꯣꯔꯛꯄꯗ ꯑꯦꯟꯗꯤ ꯕꯥꯗꯤ ꯉꯥꯛꯇ ꯑꯣꯏ ꯂꯩꯔꯗꯣꯏꯅꯦ
ꯌꯥꯝ ꯀꯟꯅ ꯅꯥꯗꯗꯤꯀꯣ
ꯎꯝ
ꯂꯣꯛꯀꯨꯝꯕꯁꯤꯗꯤ ꯌꯨꯝꯗ ꯑꯣꯏꯅ ꯑꯗꯨꯝ ꯐꯅꯕ ꯇꯧꯋꯦ
ꯎꯝ ꯌꯨꯝꯗꯒ ꯇꯧꯔꯗꯤ ꯍꯤꯗꯥꯛꯀ ꯀꯩꯁꯨ ꯌꯥꯝ ꯆꯥꯟꯅꯗꯦꯗ ꯑꯗꯨꯝꯁꯨ ꯐꯩꯗꯀꯣ
ꯑꯗꯨꯝꯁꯨ ꯐꯩ ꯍꯣꯢ
ꯎꯅꯗꯀ ꯅꯣꯡꯝ ꯌꯣꯟꯈꯤꯇꯪ ꯇꯥꯎꯕ ꯑꯗꯨꯝ ꯌꯥꯏ ꯍꯥꯏꯕ
ꯑꯗꯨꯒ ꯐꯖꯅꯒ ꯇꯨꯝꯃꯒꯀꯣ ꯅꯨꯡꯉꯥꯏ ꯑꯗꯨꯝ ꯐꯒꯤꯕ
ꯎꯝ ꯍꯣꯏ ꯏꯁꯥꯒ ꯂꯨꯝꯍꯜꯂꯒ
ꯎꯝ ꯑꯩꯅ ꯀꯩꯩꯅꯣ ꯇꯧꯔꯤꯁꯦ ꯉꯔꯥꯡ ꯊꯦꯡꯅꯁꯨ ꯂꯨꯖꯩꯌꯦꯕ
ꯎꯝ ꯑꯗꯩ ꯅꯣꯡ ꯆꯕꯤꯠ ꯆꯕꯤꯠꯗ ꯑꯃꯨꯛ ꯆꯣꯠꯄꯒ
ꯍꯣꯏ ꯑꯩ ꯁꯝꯗꯨꯁꯨ ꯑꯩꯒꯤ ꯗ꯭ꯔꯥꯏꯌꯔꯗꯤ ꯌꯥꯗ꯭ꯔꯕꯅꯤꯅ ꯑꯗꯨꯝ ꯆꯣꯠꯂꯤ ꯆꯣꯠꯂꯤ ꯇꯨꯝꯈ꯭ꯔꯦꯕ
ꯎꯝ
ꯂ ꯇꯨꯝꯃꯣꯏꯒꯦꯗꯤ ꯇꯧꯕꯅꯦ ꯑꯗꯨꯝ ꯇꯨꯝꯁꯤꯟꯈ꯭ꯔꯦ ꯆꯣꯠꯂꯒ ꯈꯔ
ꯑꯗꯨꯗꯅꯤꯅꯦ
ꯎꯝ ꯆꯤꯇꯤ ꯆꯤꯠꯇꯦ
ꯎꯝ ꯑꯗꯨꯃꯥꯏꯅ ꯇꯧꯔ ꯇꯨꯝꯁꯤꯟꯕꯁꯦ ꯀꯣꯛ ꯌꯥꯝ ꯆꯤꯛꯀꯟꯕꯅꯦꯕ
ꯎꯝ ꯅꯍꯥꯟ ꯑꯃꯗꯤ ꯈꯨ ꯎꯆꯦꯛ ꯑꯃ ꯅꯍꯥꯟ ꯑꯃꯁꯨ ꯌꯥꯎꯈ꯭ꯔꯦ ꯑꯩ ꯊꯦꯡꯅ ꯍꯦꯛꯇ ꯂꯨꯖꯕꯒꯤ ꯍꯦꯕꯤꯠꯁꯦ ꯇꯧꯋꯦꯕ ꯈꯪꯕ꯭ꯔꯥ ꯈꯪ ꯈꯪꯅ ꯑꯗꯨꯝ
ꯍꯦꯛꯇ ꯌꯥꯗꯕꯅꯤꯅꯦ ꯍꯥꯏꯅꯈꯤꯕꯁꯦ
ꯎꯝ ꯑꯗꯨ ꯑꯗꯨꯗ ꯅꯣꯡ ꯑꯃꯗꯤ ꯑꯁ ꯄꯨꯔꯥ ꯌꯥꯗꯕꯤꯅꯦ ꯀꯣꯛꯁꯦ ꯑꯃ ꯌꯦꯟꯈꯠꯂꯛꯄꯒ ꯉꯝꯗꯕꯗꯣ ꯈꯪꯕ꯭ꯔꯥ
ꯑꯥ
ꯑꯗꯨ ꯇꯧꯋꯦꯅꯦ
ꯈꯣꯡꯒ ꯈꯤꯇꯪꯒ ꯊꯥꯡꯕꯗ ꯖꯤꯡ ꯖꯤꯡ ꯄꯥꯟꯕꯗꯣ ꯀꯣꯛꯇ
ꯎꯝ ꯎꯝ ꯎꯝ
ꯑꯁ ꯑꯗꯨꯅ ꯅꯨꯡꯉꯥꯏꯇꯕꯗꯨꯗꯤ ꯑꯗꯨꯗ ꯅꯨꯡꯁꯥ ꯀꯩꯀꯩꯒ ꯀꯩꯝ ꯌꯦꯡꯅꯤꯡꯗꯕꯅꯦꯕ ꯆꯤꯛꯄꯩ ꯑꯗꯨ ꯀꯥꯏꯅ
ꯀꯣ ꯆꯤꯛ ꯀꯣꯛ ꯆꯤꯛꯄ ꯀꯣꯛ ꯉꯥꯎꯕꯁꯤꯃꯨꯛ ꯇꯟꯕ ꯂꯏ ꯀꯣꯛ ꯑꯉꯥꯡ ꯑꯣꯏꯔꯤꯉꯩꯗꯣ
ꯑꯥ
ꯑꯃ ꯒꯥꯔꯤꯒꯨꯝꯕ ꯇꯣꯡ ꯌꯥꯗꯕꯤꯗꯣ
ꯎꯝ ꯎꯝ
ꯑꯗꯨꯒꯤ ꯃꯤꯅꯦꯕ ꯑꯩꯁꯦ ꯍꯧꯖꯤꯛꯄꯨꯗꯤ ꯐꯔꯦ ꯕꯁꯇ ꯑꯗꯨꯝ ꯇꯣꯡꯔꯛꯄꯒꯤ ꯁ꯭ꯀꯨꯜ ꯆꯠꯄꯗ
ꯑꯩꯗꯤ ꯐꯠꯇꯦ ꯑꯩꯗꯤ ꯀꯥꯔ ꯃꯆꯥ ꯃꯆꯥ ꯍꯥꯏꯕ ꯍꯥꯏꯔꯁꯨ ꯒꯨꯂꯤ ꯆꯥꯔꯒ ꯑꯗꯨꯝ ꯐꯠꯇ꯭ꯔꯗꯤ
ꯑꯗꯨꯩ ꯀꯣꯡꯒꯥꯎꯕꯁꯦ ꯈ꯭ꯋꯥꯏ ꯋꯥꯕꯅꯤꯀꯣ
ꯑꯁꯦꯡꯕ ꯀꯔꯤ ꯆꯥꯗꯅ ꯆꯠꯂꯁꯨꯨ ꯌꯥꯗꯦ ꯍꯥꯏꯕ ꯍꯥꯏꯗꯤ ꯄꯨꯔꯥ ꯏꯟꯖꯣꯏ ꯇꯧꯐꯝꯁꯨ ꯈꯪꯗꯕ
ꯃꯥꯅꯦ
ꯇꯧꯐꯝ ꯆꯥꯐꯝ ꯑꯃ ꯈꯪꯗꯕꯅꯦꯕ
ꯑꯩ ꯑꯗꯨꯗꯣ ꯍꯧꯖꯤꯛꯇꯤ ꯑꯗꯨꯝ ꯈꯔ ꯐꯔꯦꯕꯀꯣ
ꯎꯝ
ꯑꯗꯨ ꯑꯣꯏꯔꯁꯨ ꯐꯔꯦ ꯍꯥꯏꯔꯁꯨ ꯒꯥꯔꯤ ꯇꯣꯡꯉꯤꯀꯥꯟꯗ ꯐꯣꯟꯒꯨꯝꯕ ꯌꯦꯡꯉꯕ
ꯎꯝ
ꯑꯗꯨ ꯌꯥꯗ꯭ꯔꯦ ꯑꯗꯨꯝ
ꯎꯝ ꯚ꯭ꯌꯨ ꯌꯦꯡꯉꯒ ꯆꯠꯂꯣ ꯍꯥꯏꯕ ꯑꯗꯨꯅ ꯍꯥꯏꯕꯗ
ꯑ ꯃꯥ
ꯋꯥꯔꯤ ꯁꯥꯔꯒ ꯚ꯭ꯌꯨ ꯌꯦꯡꯉ ꯆꯠꯂꯣ ꯍꯥꯏꯕ
ꯍꯣꯏ ꯗꯨꯃꯥꯏ ꯇꯧꯔꯗꯤ ꯀꯦꯝ ꯇꯧꯗꯦ
ꯅꯣꯏ ꯊꯥꯏꯅ ꯁ꯭ꯀꯥꯁꯟ ꯆꯠꯄ ꯀꯥꯟꯗꯨꯗꯗꯤ ꯀꯃꯥꯏꯅ ꯇꯧꯏ
ꯑ ꯑꯗꯨꯗ ꯑꯩ ꯑꯗꯨꯗꯗꯤ ꯂꯣꯏ ꯐꯈ꯭ꯔꯦ ꯐꯕꯒꯤꯗꯤ ꯑꯗꯣ ꯈꯔ ꯈꯔꯗꯤꯀꯣ
ꯎꯝ
ꯀꯩꯅꯣ ꯇ꯭ꯔꯥꯐꯤꯛ ꯖꯥꯝꯒꯨꯝꯕ ꯌꯥꯝ ꯇꯧꯔꯛꯄ ꯀꯥꯟꯗ ꯇꯛ ꯇꯛ ꯇꯛ ꯇꯧꯕꯗꯣ
ꯑꯥ ꯑꯥ ꯑꯥ
ꯑꯗꯨꯒꯨꯝꯕꯗꯗꯤ ꯈꯔ ꯑꯃꯨꯛ ꯀꯩꯅꯣ ꯇꯧꯒꯦ ꯇꯧꯋꯦ ꯑꯗꯣ ꯎꯝ ꯑꯌꯥꯝꯕꯗꯤ ꯐꯔꯦ ꯁ꯭ꯀꯨꯜ ꯁ꯭ꯀꯨꯜ ꯀꯥꯕꯗ ꯀ꯭ꯂꯥꯁ ꯊ꯭ꯔꯤꯗꯩ ꯇꯨꯋꯦꯜꯐ ꯐꯥꯎ ꯕꯁ ꯇꯣꯡꯉꯛꯑꯕꯅꯤꯅ ꯑꯗꯨꯝ ꯈꯔꯗꯤ ꯐꯈ꯭ꯔꯦꯕ ꯎꯝ
ꯎꯝ ꯎꯝ ꯑ ꯒꯥꯔꯤ ꯊꯣꯡꯕꯗ ꯃꯅꯤꯡ ꯊꯣꯡꯕ ꯃꯃꯥꯡ ꯑꯣꯟꯕ ꯍꯥꯏꯗꯤ ꯂꯥꯏꯟꯒꯤ ꯒꯥꯔꯤꯗꯒꯁꯦ ꯑꯗꯨꯁꯨ ꯌꯥꯝ ꯇꯧꯕꯅꯦꯕ ꯑꯣꯄꯣꯖꯤꯠ ꯑꯣꯅꯅꯒ ꯇꯣꯡꯕꯗꯣ
ꯎꯝ ꯑꯣꯄꯣꯖꯤꯠꯇꯤ ꯌꯥꯗ꯭ꯔꯦ ꯅꯨꯡꯉꯥꯏ ꯇꯝ
ꯎꯝ
ꯑꯗꯨꯅꯦ ꯀꯣꯛ ꯉꯥꯎꯕꯁꯦ ꯅꯨꯡꯉꯥꯏꯐꯝ ꯁꯨꯡ ꯈꯪ ꯈꯪꯗꯕ
ꯑꯁꯦꯡꯕ ꯊꯥꯡꯉꯩ ꯁꯦꯡꯅ ꯎꯔꯨꯔꯒ ꯉꯥꯎꯔꯒ ꯍꯥꯏꯊꯈꯤꯕꯗꯨꯅ ꯃꯈꯜ ꯑꯃ ꯑꯣꯏꯕꯀꯣ ꯑꯗꯨꯃꯥꯏꯅꯁꯨ ꯅꯠꯇꯕ ꯉꯥꯎꯔꯒ ꯑꯃ ꯌꯦꯠꯅ ꯑꯃ ꯂꯩꯕꯗꯣ
ꯑꯗꯨꯒ ꯑꯣꯅꯤꯡ ꯑꯣꯅꯤꯡ ꯂꯥꯎꯔꯒ ꯂꯩꯕꯗꯣ
ꯎꯝ ꯍꯣꯏ ꯑꯗꯨꯝ ꯀꯩꯝ ꯇꯧꯕ ꯉꯝꯗ꯭ꯔꯦ ꯀꯣꯛꯁꯦꯡ ꯉꯧꯃꯟꯗꯅ ꯍꯥꯏꯕꯁꯨ ꯅꯠꯇꯦꯕ ꯑꯗ ꯁꯨꯝ ꯇꯧꯔ ꯂꯩꯕ ꯃꯌꯥꯝ ꯅꯨꯡꯉꯥꯏꯇꯕꯗꯣ ꯑꯗꯨꯝ ꯇꯧꯕꯅꯦꯕ ꯑꯩꯅ ꯍꯥꯏꯁꯤꯅ ꯑꯗꯨꯃꯥꯏꯅ ꯀꯣꯛ ꯉꯥꯎꯕ ꯀꯣꯛꯁꯤ ꯑꯩꯈꯣꯏ ꯏꯁꯥ ꯁꯥꯒꯠꯄ ꯇꯧꯗꯣꯏ ꯏꯁꯥꯔꯛꯇ ꯑꯩ ꯕꯣꯝ ꯇꯥꯔꯒ ꯅꯥꯖꯒꯦ ꯍꯥꯏꯁꯦ
ꯍꯣꯏ ꯍꯣꯏ ꯍꯣꯏ ꯑꯩꯈꯣꯏ ꯃꯥꯁꯨꯅꯦ ꯑꯩꯈꯣꯏ ꯃꯥꯁꯨ ꯇꯧꯋꯦꯕ ꯀꯣꯛ ꯉꯥꯎꯁꯦ ꯃꯥꯁꯨ ꯈꯤꯇꯪ ꯐꯥꯎꯇꯣꯡꯅꯔꯗꯤ ꯃꯥꯁꯨ ꯍꯤꯗꯥꯛ ꯑꯗꯨꯝ ꯆꯥꯔ ꯆꯠꯂꯤꯅꯦ
ꯍꯨꯝ
ꯑꯗꯨ ꯅꯃꯥ ꯍꯥꯏꯗꯤ ꯑꯣꯛꯇꯣꯁꯤꯅ ꯈ꯭ꯋꯥꯏ ꯕꯦꯁꯅꯦ ꯃꯥꯏꯗꯤ
ꯃꯥꯅꯦ ꯑꯣꯛꯇꯣꯁꯤꯅ ꯑꯩ ꯃꯦꯖꯤꯛꯀꯥ ꯇꯣꯡꯉꯁꯨꯀꯣ ꯑꯣꯄꯣꯖꯤꯠ ꯇꯣꯡꯉꯗꯤ ꯌꯥꯗ꯭ꯔꯦ ꯑꯪ ꯍꯥꯏ ꯑꯗꯨꯅꯦ ꯑꯩ ꯑꯣꯄꯣꯖꯤꯠ ꯇꯣꯡꯕ ꯁꯨꯝꯉꯝ ꯉꯃꯣꯏ
ꯍꯣꯏ ꯍꯣꯏ ꯍꯣꯏ ꯑꯩꯁꯨꯅꯦ ꯃꯦꯖꯤꯛꯀꯨꯝꯕꯒ ꯇꯣꯡꯉꯗꯤ ꯑꯗꯣ ꯑꯥ ꯑꯗꯨꯒꯤ ꯑꯣꯄꯣꯖꯤꯠꯁꯦ ꯌꯥꯝ ꯇꯣꯡꯅꯤꯡ ꯇꯣꯡꯅꯤꯡꯅꯗꯕꯅꯦꯕ
ꯑꯥꯎ ꯍꯣꯏ
ꯑꯩꯁꯨ ꯇꯂꯦ ꯑꯩꯁꯨ ꯇꯂꯦꯅ
ꯎꯄꯥꯏ ꯂꯩꯇꯕꯩ ꯅꯨꯄꯥ ꯈꯔ ꯂꯩꯔꯗꯤ ꯃꯣꯏ ꯇꯣꯡꯍꯟꯕꯒꯨꯝꯕ
ꯍꯣꯏ
ꯎꯝ
ꯑ ꯑꯣꯇꯣꯒꯨꯝꯕ ꯇꯣꯡꯕꯗ ꯅꯨꯄꯥꯁꯤꯡꯁꯦ ꯌꯥꯝ ꯑꯃꯔꯣꯝꯗꯗꯤ ꯌꯥꯝ ꯅꯨꯡꯁꯤꯕꯅꯦ ꯍꯥꯏꯕ
ꯑ ꯃꯅꯤꯡꯗ ꯂꯣꯏ ꯆꯠꯈ꯭ꯔꯦ
ꯑꯥꯎ ꯁꯤꯠꯁꯦ ꯀꯩꯅꯣ ꯇꯧꯗ꯭ꯔꯗꯤ ꯃꯣꯏ ꯅꯞꯄꯔꯥ ꯀꯩꯅꯣꯝ ꯑꯗꯨꯝ ꯌꯥꯅ ꯌꯥꯅꯕ ꯇꯧꯔꯛꯄꯅꯦ
ꯃꯅꯤꯡꯗ ꯅꯞꯈꯤꯕꯅ ꯀꯣꯡꯒꯥꯏ ꯑꯃ
ꯋꯥꯗꯦ
ꯎ ꯅꯨꯄꯤꯈꯩꯗꯨꯅꯦ ꯑꯗꯨꯗ ꯑꯃꯨꯛ ꯑꯩ ꯃꯌꯥꯏ ꯐꯝꯃꯦ ꯑꯩ ꯃꯇꯥꯏ ꯏ ꯐꯝꯃꯦ ꯇꯧꯅꯗꯣꯏꯅꯦ ꯁꯤꯕꯤ
ꯑꯣ
ꯑꯗ ꯑꯍꯟꯈꯩꯅꯁꯨ ꯑꯃꯨꯛ ꯍꯦꯜꯂꯤ ꯅꯨꯄꯤ ꯃꯆꯥ ꯁꯥꯇ꯭ꯔ ꯀꯩꯀꯩꯁꯦ ꯑꯃꯨꯛ ꯑꯁ ꯍꯥꯏꯅꯕ ꯇꯜꯂꯦ ꯀꯥꯏ ꯍꯥꯏꯗꯕꯁꯨ ꯌꯥꯎꯕꯅꯦꯕ ꯑꯍꯟꯈꯩꯁꯤꯅ ꯑꯃꯨꯛ ꯃꯣꯏꯅ ꯍꯦꯜꯂꯤ
ꯑꯗꯨꯒꯅꯦ ꯑꯍꯟꯈꯩꯁꯦ ꯃꯤ ꯑꯃ ꯃꯣꯏꯁꯦ ꯑ ꯐ꯭ꯔꯤꯗꯗꯤ ꯍꯥꯏꯔꯦꯇꯥꯔꯁꯨ ꯃꯤ ꯑꯅꯣꯏ ꯈꯔꯒ ꯅꯣꯏꯔꯗꯤꯀꯣ ꯃꯣꯏ ꯑꯁ ꯅꯣꯏꯃꯜꯂꯦꯒ ꯇꯧꯔꯒ ꯕꯣꯗꯤꯁꯦ
ꯑꯥꯎ
ꯑꯗꯨ ꯑꯗꯨ ꯌꯥꯝ ꯊꯦꯡꯅꯈꯣ
ꯍꯥ ꯗ꯭ꯔꯥꯏꯚꯔꯅꯒ ꯍꯥꯏꯗ꯭ꯔꯣ ꯑꯅꯤ ꯃꯤ ꯑꯅꯤꯒꯤ ꯄꯩꯁꯥ ꯂꯧꯗꯣꯏꯅꯤ ꯀꯥꯏꯅ ꯈ
ꯑꯥ ꯑꯥ ꯑꯥ ꯇꯧꯕ ꯌꯥꯎꯕꯅꯦ
ꯑꯗꯨꯒ ꯗ꯭ꯔꯥꯏꯚꯔꯅ ꯇꯣꯡꯍꯟꯅꯤꯡꯗꯕꯁꯦ ꯏꯁꯇꯨꯗꯦꯟꯁꯤꯁꯨ ꯇꯣꯡꯍꯟꯅꯤꯡꯗꯕꯅꯦ
ꯀꯩꯦ
ꯐꯤꯌꯔꯗꯣ ꯈꯔ ꯍꯟꯊꯩꯌꯦꯕ
ꯑꯣꯀꯦ
ꯑꯗꯣꯀꯦ ꯍꯣꯏ ꯍꯥꯐꯅꯦꯕ ꯑꯌꯥꯝꯕꯗꯤ ꯑꯗꯨꯗꯨꯗꯤ ꯃꯣꯏꯗ ꯎ
ꯊꯥꯏꯅꯗꯤ ꯁꯥꯇ꯭ꯔ ꯉꯥꯛꯇꯒ ꯄꯨꯅꯗ꯭ꯔꯣ
ꯑꯣꯕ ꯎꯝ
ꯑꯗꯨꯅꯕꯨ ꯔꯤꯜꯁꯀ ꯁꯦꯝꯅꯔꯛꯏꯗꯨꯅꯤ ꯁꯥꯠ ꯅꯠꯇ꯭ꯔ ꯉꯇ ꯑꯁ ꯈꯥ ꯃꯔꯣꯏꯒꯦꯗ ꯇꯧ
ꯑꯣ ꯑꯣ ꯍꯣꯏ ꯍꯣꯏ ꯍꯣꯏ ꯑꯩꯁꯨ ꯑꯃ ꯊꯦꯡꯅꯈ꯭ꯔꯦ ꯑꯗꯨꯗꯣ
ꯑꯩ ꯌꯥ
ꯃꯣꯏ ꯌꯨꯇꯨꯕꯔꯁꯤꯡꯁꯤꯁꯨ ꯍꯩꯕꯌꯥꯝ ꯂꯩꯀꯣ
ꯑꯣ ꯊꯦꯡꯅ ꯊꯦꯡꯅꯕꯁꯤꯡꯗꯣ
ꯑꯣ
ꯄꯨꯊꯣꯔꯛꯇꯅ
ꯇꯧꯗꯕꯗꯤ ꯅꯠꯇꯦꯕ ꯃꯣꯏ ꯃꯌꯥꯝꯗꯣ ꯇꯧꯅꯔꯤꯕ ꯃꯌꯥꯝꯗꯨꯅꯦꯕ ꯃꯣꯏꯅ ꯑꯃꯨꯛ ꯎꯠꯊꯣꯔꯛꯏꯁꯦ ꯁꯦ ꯐꯥꯒꯤ ꯍ ꯀꯩ ꯑꯣꯏꯖꯔꯒꯁꯨ
ꯎꯝ
ꯑꯦ ꯉꯁꯤ ꯆꯥꯛ ꯀꯅꯥ ꯊꯣꯡꯒꯦ
ꯑꯩꯈꯣꯏ ꯃꯥꯥꯡꯉꯒ ꯑꯩꯈꯣꯏ ꯕꯥꯔꯒ ꯊꯣꯛꯣꯡꯑ ꯃꯥꯜꯂꯦ
ꯍꯥ ꯅꯪꯅ ꯂꯣꯏꯁꯤꯂꯝꯃꯦ
ꯑ ꯑꯩꯅ ꯀꯣꯟ ꯐꯦꯡꯕ
ꯎꯝ ꯎ ꯅꯥꯔꯕꯅꯤꯅ ꯑꯩꯗꯤ ꯑꯗꯨꯁꯨ ꯐꯦꯡꯉꯝꯃꯂꯔꯣꯏꯗ꯭ꯔꯥ ꯍꯥꯏꯔꯒ
ꯐꯦꯡꯉꯦ ꯀꯣꯟ ꯐꯦꯡꯕꯗꯤ ꯑꯩ ꯈꯔꯁꯨ ꯑꯗꯨꯝ ꯐꯈ꯭ꯔꯦꯅ ꯍꯗ꯭ꯔꯦ
ꯑꯥꯎ ꯎꯍꯥꯎ ꯆꯔ ꯂꯤꯒꯦ
ꯆꯥꯅꯤꯡꯉꯛꯇ꯭ꯔꯦ
ꯑꯣꯦ ꯅꯣꯏ ꯀꯥꯡꯁꯣꯏꯒꯨꯝꯕ ꯊꯣꯡꯕ ꯀꯥꯟꯗ ꯅꯠꯇ꯭ꯔꯒꯅ ꯍꯋꯥꯏ ꯊꯣꯡꯕꯒꯨꯝꯕꯗꯅꯦ ꯊꯔꯣꯏ ꯍꯥꯞꯄꯒꯨꯝꯕ ꯌꯥꯎꯔꯕ ꯑꯗꯨꯗꯣ ꯊꯔꯣꯏ ꯑꯁꯦꯡꯕꯗꯣ ꯑꯗꯨꯝ ꯍꯥꯞꯇꯣꯏꯔꯕ
ꯑꯥꯎ
ꯍꯥꯏꯗꯤ ꯆꯨꯞꯊꯣꯛꯇ꯭ꯔꯤꯕꯗꯣ ꯍꯥꯏꯗꯤ ꯑꯩ ꯅꯍꯥꯜꯃꯨꯛ ꯂꯝꯗꯣ ꯈꯔ ꯂꯥꯛꯅ ꯐꯀꯣꯟꯗ ꯆꯠꯄ ꯀꯥꯟꯗꯀꯣ ꯃꯣꯏ ꯍꯪꯒꯥ ꯀꯩꯅꯣ ꯍꯦꯟꯖꯥꯡ ꯊꯣꯡꯕꯗ ꯌꯥꯎꯕ ꯊꯔꯣꯏꯗꯣ ꯑꯃ ꯀꯩꯅꯣ ꯑꯣꯏ ꯍꯥꯏꯕ ꯑꯃ ꯃꯅꯨꯡ ꯑꯝꯇ ꯌꯥꯎꯗꯕ ꯖꯁ ꯁꯦꯜ ꯉꯥꯇꯣꯏ ꯑꯣꯏꯅꯉꯕꯗꯣ
ꯈꯪꯗꯦꯌꯦ ꯑꯗꯨꯗꯤ
ꯑ ꯑꯗꯨ ꯃꯣꯏꯅ ꯁꯤꯒꯨꯝꯕꯁꯤꯅ ꯑꯃꯨꯛꯀ ꯍꯥꯏꯗꯤ ꯑꯩ ꯊꯣꯛꯣꯛꯑꯒ ꯑꯗꯨꯝ ꯊꯝꯅꯕꯁꯨ ꯌꯥꯎꯋꯦ ꯍꯥꯏꯕ ꯍꯥꯏꯗꯤ ꯀꯩꯅꯣ ꯇꯧꯗꯣꯏ ꯖꯁ ꯃꯍꯤ ꯊꯛꯅꯕꯅꯦ ꯍꯥꯏꯕ꯭ꯔꯥ ꯀꯩꯅꯣ ꯑꯗꯨꯏ ꯇꯥꯏꯞꯇ
ꯈꯪꯗꯦ ꯑꯗꯨꯗꯤ ꯑ ꯑꯩ ꯊꯔꯣꯏꯁꯦ ꯀꯌꯥ ꯄꯥꯝꯕ ꯑꯣꯏꯗꯦ
ꯑꯩꯗꯤ ꯄꯥꯝꯃꯤ ꯊꯥꯔꯣꯢꯗꯤ
ꯀꯩꯅꯣ ꯃꯣꯔꯣꯛ ꯃꯦꯠꯄ ꯆꯥꯔꯕ ꯊꯔꯣꯏꯒꯤ
ꯄꯥꯝꯃꯦꯕ ꯊꯔꯣꯏ ꯁꯦ
ꯑꯥ ꯃꯣꯔꯣꯛ ꯃꯦꯠꯄꯗꯣ ꯈꯔ ꯈꯤꯇꯪ ꯁꯥꯥꯇꯛ ꯇꯧꯔꯒ ꯃꯍꯤ ꯈꯔ ꯌꯥꯝꯃꯒ ꯊꯔꯣꯏꯗꯣ ꯍꯥꯞꯇꯣꯏꯃ ꯍꯥꯞꯇꯣꯏꯕ
ꯎꯝ ꯇꯥꯏ ꯇꯧꯕ ꯗꯥꯏꯒꯨꯝ ꯊꯣꯛꯂꯛꯑꯗꯤ ꯑꯥ
ꯆꯤꯟꯒꯗꯤ ꯁꯥꯕꯅꯦ ꯑꯗꯨꯒꯤ ꯑꯗꯨ ꯑꯣꯏꯔꯁꯨ ꯑꯗꯨꯒꯤ ꯁꯦꯇꯤꯁꯐꯦꯛꯁꯟꯗꯨꯗꯤ
ꯍꯣꯏꯅꯦ
ꯅꯦ ꯑꯗꯣ ꯍꯥꯏ ꯀꯟꯕ ꯃꯤꯒꯨꯝꯕꯗꯤ ꯆꯥꯔꯔꯣꯏ
ꯎꯝ
ꯈ
ꯌꯨꯝ ꯊꯣꯛꯂꯛꯄꯗ ꯇꯥꯕ꯭ꯔꯣ
ꯑꯥꯎ
ꯇꯥꯕ꯭ꯔꯣ ꯇꯥꯕ꯭ꯔꯣ꯫
ꯇꯥꯌꯦ꯫
ꯎꯝ ꯅꯪꯁꯨ ꯄꯣꯊꯥꯖꯔꯣ ꯊꯝꯃꯒꯦ ꯅꯨꯄꯤ ꯍꯌꯦꯡ ꯑꯃꯨꯛ ꯁꯥꯟꯅꯁꯤ ꯅꯨꯄꯤ꯫
ꯐꯔꯦ ꯒꯨꯗ ꯅꯥꯏꯠ꯫
ꯒꯨꯅꯥꯏ ꯒꯨꯅꯥꯏ ꯃꯪ ꯐꯔꯁ ꯊꯝꯃꯦꯀꯣ꯫
ꯐꯔ ꯎꯝ
ꯍꯣꯏ